ꯋꯥ ꯇꯄꯔ ꯑ
ꯆꯥꯛꯁꯔ ꯑ꯭ꯔꯣ
ꯑꯥ ꯆꯥꯔꯦ ꯑꯩꯈꯣꯏ ꯅꯣꯏꯗꯤ
ꯍꯧꯖꯤꯛꯅ ꯆꯠꯇꯥꯥꯔꯦ ꯑꯩꯈꯣꯏꯁꯨ
ꯑꯣ ꯀꯔꯤ ꯍꯖꯥꯟ ꯆꯥꯔꯦ ꯅꯣꯏ
ꯇꯅ ꯑꯕꯗꯨꯣ ꯆꯔꯦ
ꯀꯣꯏꯁꯨ ꯃꯁꯔꯨꯝ ꯆꯥꯏ
ꯑꯣ ꯍꯥꯎꯕ꯭ꯔꯣ
ꯍꯥꯎꯋꯦ ꯌꯥꯝꯅ ꯍꯣꯏ ꯐꯨꯠꯕꯣꯜ ꯌꯦꯡꯕ꯭ꯔꯣ ꯉꯔꯥꯡ
ꯍꯣꯏ ꯎ ꯑꯩ ꯁꯨꯃꯥꯏꯅ ꯊꯥꯕꯤꯈꯤꯕꯕꯨꯗꯤ ꯌꯦꯒꯦꯣ ꯊꯣꯄꯅꯤ ꯏꯇ꯭ꯔꯣ
ꯑ ꯋꯥꯟ ꯊꯥꯔꯇꯤꯒꯤꯁꯨ ꯍꯥꯏꯗꯤ ꯑꯍꯣꯏ ꯅꯥꯏꯟ ꯊꯥꯔꯇꯤꯒꯤꯗꯤ ꯌꯦꯡꯉꯦ ꯑꯗꯨ ꯑꯩꯁꯨ ꯋꯥꯟ ꯊꯥꯔꯇꯤꯒꯤꯗꯤ ꯌꯦꯡꯗ꯭ꯔꯦ ꯊꯝꯃꯣꯏ ꯀꯥꯏꯒꯦ ꯇꯧꯋꯦ ꯉꯔꯥꯡꯗꯣ ꯐꯥꯔꯁ ꯀꯥꯏꯕ
ꯅꯥꯏ ꯍꯥꯗꯤꯤ ꯀꯣ ꯀꯦꯃꯣ ꯇꯣꯃ꯭ꯔꯣ
ꯍꯣꯏ ꯅꯥꯏꯟ ꯊꯥꯔꯇꯤ ꯍꯥ
ꯅꯥꯏꯟ ꯊꯥꯔꯇꯤꯒꯤꯐꯣ ꯌꯦꯡꯉ ꯀꯦ ꯍꯥꯏꯦ ꯑꯃꯨꯛ ꯁꯥꯡꯅ ꯇꯨꯝꯕ꯭ꯔꯣ ꯍꯥꯏꯕ
ꯅꯠꯇꯦ ꯉꯔꯥꯡꯗ ꯄꯨꯡ ꯇꯔꯨ ꯐꯥꯎ ꯑꯩꯈꯣꯏ ꯇꯨꯝꯗꯅ ꯂꯩꯌꯦꯅ
ꯑꯗꯨ ꯑꯣꯏꯔꯁꯨ ꯑꯩꯈꯣꯏꯗꯤ ꯄꯨꯡ ꯇꯔꯦꯇꯩ ꯍꯧꯒꯠꯂꯤ
ꯄꯨꯡ ꯐꯔꯥꯎ ꯃꯈ ꯑꯩꯈꯣꯏ ꯆꯥꯎꯒꯄꯅꯤ ꯑꯩꯈꯣꯏ ꯃꯃꯤꯁꯦ ꯂꯣꯏꯔꯦ ꯁꯥꯎꯕꯅ ꯑꯁꯥꯎꯕꯅ
ꯍꯧꯖꯤꯛꯇꯤ ꯀꯔꯤ ꯇꯧꯔꯒꯗꯥꯏꯕ
ꯍꯧꯖꯤꯛꯇꯤ ꯌꯨꯝꯗ ꯑꯗꯨꯝ ꯐꯝꯃꯒ ꯂꯩꯌꯦꯗ
ꯍ ꯌꯥꯝ ꯊꯦ ꯇꯥꯏꯅꯦ
ꯑ ꯈꯪꯗꯦ ꯃꯣꯔꯅꯤꯡꯗ ꯆꯨꯕ ꯃꯥꯜꯂꯦ ꯈꯪꯗꯦ ꯑꯩꯗꯤ ꯈꯪꯍꯧꯗ꯭ꯔꯦ ꯇꯨꯝꯕꯗꯒꯤ ꯥꯛꯄ꯭ꯔꯣ ꯃꯥꯏ ꯂꯥꯛꯇ ꯉꯁꯤ ꯍꯧꯖꯤꯛ
ꯑꯣ
ꯉꯨꯇꯪ ꯂꯩꯔꯒ ꯂꯥꯛꯀꯗ꯭ꯔꯥ ꯈꯪꯗꯦ ꯑꯩꯒꯤ ꯕꯦꯇ꯭ꯔꯤꯁꯨ ꯌꯥꯎꯗ꯭ꯔꯦ ꯁꯚꯦꯟꯇꯤꯟ ꯈꯛꯇ
ꯑ ꯑ ꯇꯨꯝ ꯑꯗꯣ ꯉꯁꯥꯏꯗꯤ ꯂꯥꯟꯗꯨ ꯂꯥꯛꯀꯟꯕ꯭ꯔꯣ
ꯑ ꯍꯥꯏꯗꯤ
ꯉꯔꯥꯡꯗꯤ ꯂꯥꯛꯑꯦ ꯉꯥꯁꯤ ꯑꯌꯨꯛꯇ ꯈꯪꯗ ꯂꯥꯛꯇꯦ ꯃꯥꯥꯏ
ꯑꯩꯁꯨ ꯃ ꯁꯤ ꯇꯧ ꯂꯥꯎ ꯊꯅ ꯇꯧꯔꯂ
ꯑ ꯉꯁꯤ ꯀ꯭ꯂꯥꯁ ꯂꯩꯇ꯭ꯔꯣ
ꯑꯅꯤ ꯂꯧꯔꯕ
ꯑꯣ ꯅꯣꯏꯒꯤ ꯋꯥꯔꯗꯔꯟꯅꯗꯤ ꯄꯥꯔꯃꯤꯁꯟ ꯄꯤꯔꯕꯣ
ꯑ ꯍꯧꯖꯤꯛ ꯄꯥꯁ ꯂꯣꯛ ꯑꯗꯨꯗꯤ ꯑꯪꯀꯜꯒꯤ ꯅꯨꯄꯤꯗ ꯇꯧꯍꯟꯂꯒ ꯀꯣ
ꯑꯥ
ꯑꯩꯈꯣꯏꯒꯤ ꯑꯣꯖꯥꯗ ꯀꯣꯜ ꯇꯧꯕꯅꯦ ꯑꯩꯅ ꯉꯥꯡꯕꯁꯨ ꯑꯐ ꯇꯧꯕꯤꯕ ꯑꯩꯈꯣꯏꯒꯤ ꯗꯣ
ꯑꯣ
ꯏꯆꯦꯗꯣ ꯇꯧꯍꯕꯤꯌꯣ ꯅꯤꯡꯁꯤꯅ ꯍꯥꯏꯕꯒꯤ ꯃꯥꯅ ꯇꯧꯕꯤꯔꯒ
ꯑꯣ ꯑꯁ ꯌꯥꯟ ꯄꯀꯒ ꯀꯔꯤꯅꯣ ꯃꯣꯏ ꯖꯦꯛ ꯐ꯭ꯔꯨꯠ ꯆꯦꯛ ꯇꯧꯒꯦꯅ ꯂꯩꯔꯤ ꯍꯧꯖꯤꯛ ꯑꯁ ꯇꯟꯕꯅ ꯂꯣꯏꯔꯦ
ꯑꯣ ꯍꯧꯖꯤꯛꯇꯤ ꯋꯦꯗꯔ ꯀꯃꯥꯏꯅꯣꯗꯥꯕ꯭ꯔꯣ
ꯋꯦꯗꯔ ꯀ꯭ꯂꯥꯎꯗꯤ ꯑꯣꯏꯌꯦ ꯉꯁꯤ
ꯑꯣ
ꯍꯗꯤ ꯑꯣꯏꯌꯦ ꯍꯥꯏꯈꯣꯛꯀ ꯑꯩ ꯔꯨꯝꯗ ꯑꯃꯇ ꯆꯪꯒꯦ
ꯍꯣꯏ ꯋꯥ ꯉꯥꯡꯉꯣ ꯑꯗꯨ ꯑꯣꯏꯔꯁꯨ
ꯆꯦ ꯀꯨꯪ ꯈꯂ ꯇ ꯀꯣꯁꯕꯗꯦꯅꯥ
ꯍꯜꯂꯣ ꯇꯥꯕ꯭ꯔꯣ ꯍꯜꯂꯣ ꯇꯥꯔꯕꯣ ꯍꯜꯂꯣ ꯇꯥꯔꯕꯣ ꯍꯂꯣ ꯍꯜꯂꯣ
ꯍꯥꯎ ꯇꯥꯕ꯭ꯔꯣ ꯑꯦ ꯅꯪ ꯆꯩ ꯆꯒꯅꯤ ꯀꯣ
ꯄꯥꯅꯤꯒꯤ ꯁꯨꯃꯥꯏꯅ ꯇꯧꯍꯗꯤ ꯌꯥꯔꯔꯣꯏ ꯋꯥ ꯉꯥꯡꯈꯤꯅꯨ ꯃꯣꯏ ꯇꯥꯍꯗꯤ ꯇꯥꯕ꯭ꯔꯣ
ꯇꯥꯏꯌꯦ ꯇꯌꯦ
ꯍꯜꯂꯣ
ꯍꯣꯏ ꯇꯥꯏꯌꯦ ꯇꯥꯗꯕꯔꯣ ꯍꯜꯂꯣ ꯍꯜꯂꯣ ꯍꯜꯂꯣ ꯍꯜꯂꯣ ꯇꯥꯕ꯭ꯔꯣ
ꯍꯜꯂꯣ ꯍꯜꯂꯣ
ꯑꯣ ꯑꯣ ꯇꯥꯏꯌꯦ ꯇꯥ
ꯅꯪꯒꯤ ꯅꯦꯠꯋꯥꯥꯛꯛꯅꯔ ꯑꯩꯒꯤ ꯅꯦꯠꯋꯥꯥꯛꯛꯅꯔ ꯕꯦꯔꯥ ꯌꯥꯝ ꯀꯥꯔꯦ ꯉꯁꯤ
ꯑꯣ ꯅꯪꯒꯤ ꯃꯈꯣꯟꯁꯨ ꯄꯤꯛꯅ ꯇꯥꯔꯦ ꯇꯥꯕ꯭ꯔꯣ
ꯑꯥ ꯍꯣꯏ ꯅꯪ
ꯋꯥ ꯉꯥꯡꯉꯦ ꯅꯪ ꯇꯥꯗꯕ꯭ꯔꯣ
ꯇꯥꯏ ꯇ
ꯅꯪꯒꯤ ꯃꯈꯣꯟꯁꯦ ꯌꯥꯝ ꯄꯤꯛꯈ꯭ꯔꯦꯕ
ꯑ
ꯄꯥꯔꯔꯕ꯭ꯔ
ꯍꯣꯏ
ꯑ ꯃꯄꯥꯟꯗꯣ ꯃꯤ ꯌꯥꯝ ꯂꯩꯔꯕ꯭ꯔꯣ
ꯍꯣꯏ
ꯍꯥꯡꯁꯤꯁꯨꯄ ꯍꯣꯏꯇ ꯀ꯭ꯔꯔꯤ ꯇꯅꯤ ꯍꯥꯏꯣꯏꯗ ꯄꯨ꯭ꯔ ꯍꯥꯥ
ꯀꯥꯎ
ꯍꯣꯏ ꯇꯅ ꯂꯥꯛꯔꯣ
ꯀꯨꯝꯃꯤ ꯌꯥ ꯅꯥꯏ ꯐꯖ ꯋꯥꯡ ꯊꯁꯤꯅꯦ ꯑꯗꯨꯅꯤ ꯑꯃꯨꯒ
ꯇꯥꯕ꯭ꯔꯣ ꯍꯥꯎ
ꯃꯤ ꯃꯅꯣꯣꯏꯅꯅꯥ